ꯇꯥꯕꯟ꯭ꯔꯣ ꯎꯝ
ꯅꯪ ꯐꯣꯟꯗꯦꯔꯤ ꯇ ꯗꯕꯏ ꯋꯥꯣꯂꯦ ꯃꯃꯦ
ꯑꯃꯨꯁꯨꯃꯥꯏꯗ ꯇꯧꯔꯛꯦ ꯍꯥ ꯄꯥꯏꯁꯦ ꯑꯣ ꯀꯣꯟ ꯇ ꯑꯗꯗꯤ ꯁꯔ
ꯀꯔ ꯌꯥꯗ꯭ꯔꯕ ꯃꯥꯜ ꯁ꯭ꯀꯥꯂ ꯀꯦꯩꯅ
ꯀꯔ ꯌꯥꯗ꯭ꯔꯦꯀꯣ ꯄ ꯇꯧꯔꯒꯗꯤ ꯑꯗꯨꯝ ꯌꯥꯕ
ꯅꯪ ꯄꯣꯠ ꯆꯩꯁꯦ ꯂꯣꯏꯁꯤꯟꯕꯩ ꯂꯣꯏꯕ ꯅꯥꯏꯗꯦꯗ
ꯂꯗꯦ ꯂꯥꯏꯗꯦ ꯂꯩ ꯄꯨꯂꯞ ꯊꯥꯡꯒꯦ ꯇꯧꯕ ꯃꯥꯟꯁꯤꯜꯂꯛꯑꯦꯅ ꯇ
ꯎꯝ ꯀꯩꯅꯣ ꯆꯧ ꯆꯧꯁꯨ ꯇꯧꯕꯃ ꯈꯣꯠꯅꯅ ꯇꯥꯔꯤꯁꯦꯕꯣ ꯁꯧꯕꯩ ꯇꯥꯏꯞꯇ
ꯑꯩꯉꯣꯟꯗꯦꯔ
ꯑꯥ
ꯍꯦ ꯊꯋꯦꯔꯣ ꯇꯥꯔꯦꯕ꯭ꯔꯥ
ꯇꯥꯏ ꯁꯧꯕꯩ ꯇꯥꯏꯞꯇ ꯇꯥꯏ ꯃꯈꯣꯟꯅ
ꯐꯦꯟ ꯊꯥꯕꯔ ꯃꯥꯅꯤ
ꯄꯨꯊ ꯄꯨꯊ ꯄꯨ ꯇꯧꯆ ꯐꯦꯟꯗꯥꯔ ꯃ ꯐꯂ
ꯀꯩ ꯇꯧꯗꯔꯦ ꯈꯥꯎꯅꯤ ꯍ
ꯎꯝ ꯌꯥ ꯄ ꯁꯥ
ꯁꯤꯅꯤ ꯇꯥꯕ꯭ꯔꯥ ꯍꯥꯀꯦ ꯗꯥꯕ
ꯎꯝ
ꯁꯤꯁꯨ ꯑꯗꯨꯝ ꯇꯥꯕ꯭ꯔꯥ
ꯍꯃ ꯀꯅ ꯃꯅꯦ
ꯃꯈꯣꯒꯅꯤ ꯌꯥꯝ ꯁꯥꯏꯌꯦ ꯁꯤꯅ
ꯁꯥꯕꯨꯗꯤ ꯁꯥꯏ ꯉꯥꯛꯇꯪꯕꯨꯨꯛ ꯊꯠꯀꯦ ꯇꯧꯕ ꯑꯗꯨꯝ ꯐꯦꯟ ꯑꯃꯛ ꯊꯥꯅꯩꯌꯦꯦ
ꯆꯨꯊꯕꯒ ꯉꯝꯃꯔꯣꯏ ꯄꯪꯀꯛꯀꯅꯨꯡ ꯏꯗ꯭ꯔꯦ ꯏꯕ ꯁ ꯇꯩꯒ ꯇ ꯏꯟꯁꯪꯁꯦ ꯈꯤꯇꯪ ꯀꯪꯕꯒ ꯁꯤꯔꯝꯇꯩꯒꯤ ꯇꯧꯕꯅꯦꯕ ꯍꯗꯝ ꯊꯪ꯭ꯔ
ꯍꯦꯅ ꯎ
ꯁꯤꯔꯩꯅꯄꯤꯠꯇ ꯀꯂꯁ ꯄꯤꯖ ꯂꯨꯄꯥ ꯂꯤꯁꯤꯡ ꯃꯉꯥ ꯄꯤꯒꯦ ꯄꯦꯗ ꯇꯧꯔꯕ꯭ꯔꯥꯒꯁꯨ ꯍꯪꯉꯤ
ꯍꯥꯥ
ꯅꯍꯥꯟꯅ ꯑꯍꯥꯟꯕꯗꯒꯗꯤ ꯄꯦꯠ ꯇꯧꯕ꯭ꯔꯥꯒ ꯍꯪꯕ꯭ꯔꯣ
ꯕꯦꯗꯥꯕꯟꯇꯦ ꯃꯁꯇꯔ ꯍꯥꯏꯕ
ꯗꯤ ꯆꯥꯡꯦ ꯃꯁ ꯔꯏ ꯑ ꯏꯛꯅꯧꯒꯤꯗꯣ ꯀꯔꯝ ꯀꯔꯝ ꯀꯥꯟꯗ ꯂꯥꯛꯁꯇꯦ ꯑꯩꯈꯣꯏꯒꯤ
ꯖꯨꯂꯥꯏ ꯐꯤꯞꯇꯤꯟꯠ
ꯑ ꯑꯩꯀꯣꯗꯗꯦ
ꯎꯝ
ꯇꯗ ꯑꯦ
ꯏꯇ ꯋꯥ ꯇꯁ
ꯐꯝꯁꯦ ꯀꯪꯗ꯭ꯔꯤꯌꯦ ꯑꯩ ꯑꯗꯨꯝ ꯌꯥꯔꯣꯏꯌꯦ ꯁꯝꯗꯤ ꯈꯪꯗꯦ ꯀꯧꯁꯤꯠꯇꯧ ꯃꯥꯂꯁꯦ ꯇꯨꯡꯁꯤꯜꯂꯂꯦ ꯅꯪꯒꯤ ꯀꯣꯜ ꯀꯌꯥꯔꯛ ꯁꯨꯔꯦ ꯍꯧꯖꯤꯛꯀ ꯇꯧꯔꯤꯁꯦ
ꯊꯥꯔꯇꯤ ꯇꯨ
ꯅꯪ ꯍꯥꯟꯅ ꯇꯧꯈꯤꯕ꯭ꯔꯣ ꯑꯩꯅ ꯍꯥꯟ ꯇꯧꯈꯤꯕꯔ‌ꯣ
ꯑꯩꯅ ꯅꯪ ꯅꯪꯅ ꯍꯥꯟ ꯇꯧꯋ‌ꯦ
ꯅꯠꯇ‌ꯦ
ꯑꯩ ꯍꯥꯟ ꯇꯧꯕꯔ
ꯑꯁ ꯃꯌꯝ ꯎꯏꯔ‌ꯦ ꯐꯖꯅ ꯑꯩꯗꯤ ꯁꯥꯎꯖ ꯑꯝꯇ ꯈꯪꯉꯗꯤ ꯇꯨꯝꯒ‌ꯦ ꯇꯧꯕꯅꯤ ꯁꯨꯝ ꯇꯨꯝꯒꯤꯕꯩ ꯇꯨꯝꯅꯤꯡꯉꯛꯑꯦ ꯍꯥꯏꯕ
ꯎꯝ ꯑꯩ ꯀꯨꯏꯔ‌ꯦ ꯇꯨꯝꯕ
ꯀ‌ꯣꯛꯀ ꯆꯤꯛꯑꯦ ꯂꯥꯎꯠ ꯊꯥꯕ ꯌꯥꯕ ꯑ‌ꯣꯏꯗꯤ ꯅꯨꯡꯉꯥꯏꯗꯨꯕ